ꯍꯜꯂꯣ
ꯍꯂꯣ
ꯇꯥꯔꯕꯣ
ꯇꯥꯔꯦ ꯑꯗꯣ ꯀꯣꯜ ꯀꯣꯜꯁꯦ ꯍꯧꯗ꯭ꯔꯤꯉꯩꯗ ꯇꯨꯌꯦꯜꯞ ꯃꯤꯅꯤꯠ ꯍꯥꯟꯅ ꯊꯣꯛꯄꯅꯤ
ꯑꯦ ꯉꯥꯏꯍꯣꯀꯣ ꯑꯩ ꯀꯩꯅꯣꯝꯃ ꯍꯥꯏꯔꯛꯀꯦꯀꯣ
ꯎꯝ
ꯆꯥꯛꯀ ꯀꯩꯀ ꯆꯥꯔꯕꯣ
ꯆꯥꯛ ꯆꯥꯛꯁꯤꯦ ꯆꯥꯗ꯭ꯔꯤ ꯋꯥꯠꯂꯤ ꯆꯥꯛꯇꯤ ꯄꯨꯡ ꯑꯃꯥ ꯑꯅꯤꯃꯨꯛ
ꯀꯩꯗꯤ ꯇꯧꯔꯕꯣ
ꯕ꯭ꯔꯦꯛꯐꯁ ꯇꯧꯗ꯭ꯔꯤ
ꯎꯝ ꯀꯃꯥꯏ ꯀꯃꯥꯏ ꯂꯩꯔꯤꯒꯦ ꯑꯗꯨꯗ ꯂꯩꯕ ꯅꯨꯡꯉꯥꯏꯕ꯭ꯔꯣ
ꯅꯨꯡꯉꯥꯏꯕꯩ ꯋꯥꯗꯤ ꯅꯨꯡꯉꯥꯏꯇꯦꯗ ꯑꯗꯨꯝ ꯂꯩꯔꯤꯕ ꯍꯥꯏꯗꯨꯅꯤ
ꯑꯥ
ꯑꯗꯣ ꯅꯪꯗꯤ ꯆꯥꯛ ꯆꯥꯛ ꯂꯣꯏꯔꯕꯣ
ꯆꯥꯛꯁꯦ ꯑꯩꯅ ꯊꯣꯡꯗꯦ ꯃꯃꯥꯅ ꯊꯣꯡꯉꯦ ꯑꯩꯈꯣꯏꯒꯤꯗꯤ
ꯀꯦꯟꯁꯥꯡ ꯇꯧꯕꯤꯅ
ꯎꯝ ꯈꯪꯗꯦꯅꯦ ꯑꯗꯨꯗꯤ ꯑꯩꯈꯣꯏ ꯃꯥꯅ ꯊꯣꯡꯕꯩꯅꯦ ꯅꯪꯗꯤ ꯍꯟꯗꯛ ꯀꯣꯂꯦꯁ ꯂꯣꯏꯔꯒ ꯀꯔꯤ ꯇꯧꯒꯦ ꯈꯜꯂꯤꯒꯦ
ꯂꯣꯏꯔꯒ ꯌꯨꯝꯗ ꯍꯜꯂꯅꯤ
ꯑꯦ ꯍꯥꯏꯗꯤ ꯌꯨꯝꯗ ꯍꯟꯕꯩ ꯍꯥꯏꯕ ꯅꯠꯇꯦꯅꯤꯅꯦꯍꯦ ꯑꯩꯅ ꯍꯥꯏꯖꯤꯗꯤꯅꯦ ꯀꯣꯂꯦꯖ ꯂꯣꯏꯔꯒ ꯍꯥꯏꯗꯤ ꯊꯕꯛꯁꯦ ꯀꯃꯥꯏꯅ ꯇꯧꯒꯦ ꯈꯜꯂꯤꯒꯦ ꯍꯥꯏꯕ
ꯊꯕꯒꯂ ꯊꯕꯛ ꯆꯦꯐꯩ ꯑꯩꯈꯣꯏ ꯊꯕꯛꯁꯦ ꯑꯩꯈꯣꯏꯗ ꯑꯣꯏꯅꯗꯤ ꯑꯩꯈꯣꯏꯗ ꯑꯣꯏꯅꯗꯤ ꯆꯪꯒꯅꯨ ꯍꯥꯏꯕꯅꯤ ꯑꯗꯣ ꯃꯇꯝꯗꯣ ꯌꯧꯔꯑꯒ ꯈꯪꯉꯅꯤ ꯃꯣꯏꯅ
ꯃꯥꯁꯇꯔ ꯇꯧꯕꯗꯤ ꯀꯃꯥꯏꯅ ꯇꯧꯗꯣꯏꯅꯣ ꯅꯠꯇ꯭ꯔꯒ ꯅꯪ ꯍꯥꯏꯗꯤ ꯀꯣꯂꯦꯖꯁꯤꯗ ꯆꯍꯤ ꯃꯔꯤ ꯇꯧꯊꯣꯛꯑꯒ ꯃꯥꯁꯇꯔꯅ ꯆꯍꯤ ꯑꯃꯇꯪ ꯇꯧꯗꯣꯏꯔꯥ ꯅꯠꯇ꯭ꯔꯒ ꯀꯣꯂꯦꯖꯁꯤꯗ ꯆꯍꯤ ꯑꯍꯨꯝꯇꯪ ꯂꯩꯔꯒ ꯃꯥꯁꯇꯔ ꯑꯗꯨꯝ ꯁꯥꯡꯅ ꯇꯝꯂꯒꯦ ꯍꯥꯏꯔ ꯀꯃꯥꯏꯅ ꯇꯧꯗꯣꯏꯅꯣꯕꯅ
ꯑꯦꯔ ꯀꯂꯦꯖ ꯆꯍꯤ ꯃꯔꯤ ꯃꯨꯛ ꯂꯩꯇꯧꯗꯤ ꯃꯥꯜꯂꯦ
ꯑꯣ ꯑꯗꯨꯅꯗꯤ ꯐꯩꯌꯦꯀꯣ ꯍꯥꯏꯗꯤ ꯃꯥꯁꯇꯔꯗ ꯑꯃꯨꯛꯅꯦ ꯑꯗꯨꯅꯗꯤ ꯂꯥꯏꯗꯣꯏꯅꯦꯕ ꯆꯍꯤ ꯑꯃꯇꯪ ꯇꯧꯗꯣꯏꯅꯅꯦ
ꯎꯝ ꯎꯝ ꯃꯔꯤꯃꯨꯛ ꯂꯩꯔꯅꯤꯅꯀꯣ
ꯎꯝ
ꯃꯨ ꯂꯩꯔꯕ ꯃꯇꯨꯡꯗ ꯍꯥꯏꯗꯤ ꯑꯥ ꯍꯥꯏꯗꯤ ꯆꯩ ꯑꯩꯈꯣꯏꯒꯤ ꯍꯥꯏꯔꯤꯁꯤꯀꯣ ꯑꯩꯈꯣꯏꯒꯤ ꯃꯔꯤꯗꯣ ꯂꯣꯏꯔꯕ ꯃꯇꯨꯡꯗ ꯇꯥꯟꯅꯔꯅꯤ ꯀꯩꯀꯩ ꯇꯧꯁꯤꯒꯦ ꯇꯧꯔꯣꯏꯁꯤꯒꯦ ꯑꯩꯅ ꯑꯩꯅ ꯊꯕꯛ ꯆꯪꯒꯗꯕ ꯑꯣꯏꯔꯗꯤ ꯆꯍꯤ ꯑꯃꯃꯨꯛ ꯃꯥꯁꯇꯔ ꯇꯝꯊꯣꯛꯑ ꯆꯪꯕꯅ ꯐꯩꯕ
ꯎꯝ ꯐꯩꯌꯦ ꯐꯩ
ꯑꯗꯣ ꯆꯍꯤ ꯃꯔꯤꯗꯨ ꯂꯣꯏꯔꯞ
ꯅꯪꯅ ꯇꯝꯃꯤꯗꯣ ꯀꯩꯕꯥ
ꯍꯝ
ꯅꯪꯅ ꯇꯝꯃꯤꯗꯣ ꯀꯩꯅꯣ ꯀꯥꯎꯔꯦꯅꯦ ꯑꯩꯗꯤ
ꯕꯤꯖꯤꯅꯦꯁ
ꯕꯤꯖꯤꯅꯦꯁ ꯑꯗꯨꯒ ꯀ ꯍꯥꯏꯗꯤ ꯀꯣꯂꯦꯖꯇꯨꯗ ꯀꯩ ꯑꯣꯏꯅ ꯍꯥꯏꯗꯤ ꯃꯦꯟꯗ ꯀꯩ ꯑꯣꯏꯅꯅꯣꯕ ꯇꯝꯃꯤꯁꯤꯅꯅ
ꯕꯤꯖꯤꯅꯦꯁꯇꯔꯣ
ꯑꯪ
ꯕꯤꯖꯤꯅꯦꯁꯇ ꯀꯩꯅꯣ ꯂꯩ ꯑꯦꯀꯥꯎꯟꯁ ꯂꯩ
ꯎꯝ
ꯃꯦꯟꯗ ꯐꯥꯏꯅꯥꯟꯁ ꯇꯧꯔ ꯇꯝꯕꯅꯤ
ꯑꯣ ꯐꯩꯅꯦ
ꯎꯝ
ꯎꯝ ꯑꯗꯣ ꯍꯥꯏꯗꯤ ꯋꯥꯔꯁꯨ ꯋꯥꯅꯅꯦ ꯍꯥꯏꯗꯤ ꯃꯥꯁꯇꯔꯐꯧꯇꯤ ꯂꯣꯏꯁꯟꯊꯣꯛꯑꯣꯕ ꯑꯩꯈꯣꯏꯖꯨ ꯍꯧꯖꯤꯛꯅꯦ ꯃꯥꯁꯇꯔꯖꯦ ꯍꯥꯏꯗꯤ ꯀꯟꯅ ꯇꯧꯔꯤꯕ
ꯑꯣ ꯑ ꯍꯣꯏ ꯃꯁꯔꯗꯣ
ꯎꯝ ꯀꯩꯗꯧꯔꯕ
ꯃꯥꯁꯇꯔꯗ ꯇꯧꯕꯗꯣ ꯇꯧꯕꯗꯣ ꯑꯥꯑꯝ ꯍꯥꯏꯗꯤ ꯄꯩꯁꯥꯗꯤ ꯄꯩꯁꯥꯗꯤ ꯐꯅꯌꯥꯝ ꯆꯪꯉꯅꯦꯕ
ꯑꯣꯅ
ꯑꯩꯒꯤꯗꯤ ꯑꯩꯒꯤꯗꯤ ꯁꯤꯒ ꯇꯧꯗꯧ ꯅꯠꯇꯦꯕ ꯁꯤꯒ ꯇꯧꯔꯗꯤ ꯊꯧ ꯈꯪꯉꯣꯏꯕ ꯃꯄꯥꯟꯗ ꯆꯠꯂ ꯇꯧꯗꯣꯏꯅꯤꯅꯦ ꯎꯝ ꯎ ꯎ ꯍꯥꯏꯗꯤ ꯑꯥ ꯀꯩ ꯍꯥꯏꯇꯥꯔꯦ ꯃꯥꯁꯇꯔꯗꯣ ꯆꯨꯝꯅꯒꯤ ꯆꯨꯝꯅꯒꯤ ꯃꯥꯁꯇꯔ ꯅꯠꯇꯕꯅꯤꯅ
ꯎꯝ ꯑꯗꯨꯒꯤꯗꯤ ꯇꯣꯉꯥꯟꯅ ꯍꯥꯏꯗꯤ ꯁꯨꯝ ꯂꯨꯕ꯭ꯔꯥ ꯍꯥꯏꯕꯅꯤꯗ ꯑꯩꯅ ꯍꯥꯏꯁꯤ
ꯂꯨꯕꯩ ꯋꯥ ꯍꯣꯏ ꯂꯨꯏꯌꯦ ꯐꯖꯅ ꯂꯨꯏꯦ ꯐꯖꯅ ꯍꯥꯏꯗꯤ ꯑꯥ ꯎꯝ ꯀꯩꯍꯥꯏ ꯇꯥꯏ ꯀꯩꯇꯥꯏ ꯑꯥꯝ ꯑꯥ ꯍꯥꯏꯗꯤ ꯎꯝ ꯀꯃꯥꯏꯅ ꯍꯥꯏꯇꯥꯔꯦ ꯀꯃꯥꯏꯅ ꯍꯥꯏꯗꯅꯣ ꯈꯪꯗ꯭ꯔꯦ
ꯑ
ꯃꯦꯅꯦꯖꯃꯦꯟ ꯇꯝꯗꯣꯏꯅꯦꯕ ꯃꯦꯅꯦꯖꯃꯦꯟ ꯇꯝꯗꯣꯏꯅꯦꯕ ꯃꯥꯁꯇꯔꯗ ꯑꯩꯈꯣꯏꯒꯤ ꯀꯝꯄꯦꯅꯤꯒꯤ ꯁꯤ ꯑꯣ ꯑꯣꯏꯕ ꯃꯦꯅꯦꯖꯔ ꯑꯣꯏꯕ ꯑꯗꯨꯝꯕꯗꯨ ꯍꯥꯏꯗꯤ ꯑꯗꯨꯒꯤ ꯑꯗꯨꯒꯤ ꯃꯥꯁꯇꯔꯗꯨꯣ ꯄꯥꯏꯗ꯭ꯔꯗꯤ ꯇꯝꯗ꯭ꯔꯗꯤ ꯌꯥꯔꯣꯏꯕ
ꯑꯣ
ꯎꯝ ꯗ ꯑ ꯆꯍꯤꯗ ꯂꯥꯛ ꯄꯤꯛꯑꯕꯗ ꯂꯥꯛ ꯇꯔꯥꯗꯩ ꯍꯧꯋꯦꯕ ꯌꯥꯝꯃꯕꯗ ꯀꯨꯟꯅꯤꯊꯣꯏ ꯀꯨꯟꯍꯨꯝꯗꯣꯏ
ꯅꯣꯡꯉꯣ ꯑꯗꯨ ꯇꯝꯕꯁꯦ
ꯎꯝ
ꯎꯝ ꯍꯣꯏꯅꯦ ꯑꯗꯨꯅ ꯑꯣꯏꯒ꯭ꯔꯗꯤ ꯐꯩ ꯑꯗꯨꯅ ꯍꯥꯏꯗꯤ ꯁꯨꯝ ꯑꯣꯏꯗꯗꯅ ꯂꯩꯔꯗꯤ ꯑꯃꯨꯛ ꯀꯥꯟꯅꯔꯣꯏꯗꯣꯏꯅꯤ ꯑꯗꯨꯅꯅꯦ
ꯂꯨꯄꯥ ꯂꯥꯛꯈ ꯂꯨꯄꯥ ꯂꯨꯄꯥ ꯂꯥꯛ ꯇꯔꯥꯄꯟꯗꯣ ꯑꯃꯨꯛ ꯄꯥꯝꯨ ꯃꯥꯡꯕꯗꯤ ꯄꯥꯝꯨꯏ ꯍꯥꯏꯕ ꯊꯕꯛꯇ ꯆꯪꯉꯣꯏꯗꯔꯗꯤ
ꯎꯝ ꯑꯗꯨꯅ ꯍꯥꯏꯗꯤ ꯑꯗꯨꯝ ꯅꯪꯅ ꯇꯝꯒꯦꯅ ꯂꯦꯞꯄꯗꯤ ꯑꯗꯨꯝ ꯍꯥꯏꯗꯤ ꯃꯥꯡꯉꯁꯨ ꯃꯥꯡꯅ ꯍꯥꯏꯗꯤ ꯁꯨꯝ ꯃꯤ ꯑꯣꯏ ꯗꯧꯕꯣ ꯍꯥꯏꯗꯤꯀꯣ
ꯍꯧꯗꯤ ꯍꯣꯏ ꯑꯗꯣ ꯑꯗꯨꯕꯨꯗꯤ ꯇꯝꯃꯗꯤ ꯑꯗꯨꯝ ꯊꯕꯛꯄꯨꯗꯤ ꯂꯤꯁꯤꯡ ꯌꯥꯡꯈꯩ ꯍꯣꯝꯐꯨ ꯃꯔꯐꯨ ꯐꯥꯎꯗꯤꯤ ꯑꯗꯨꯝ ꯆꯥꯕꯒꯤ ꯊꯕꯛꯇꯤ ꯑꯗꯨꯝ ꯐꯪꯅꯦꯕꯀꯣ
ꯎꯝ
ꯑꯗꯨꯣ ꯈꯣꯏꯗꯥ ꯑꯣꯏꯅ ꯂꯤꯁꯤꯡ ꯌꯥꯡꯈꯩ ꯍꯨꯝꯐꯨ ꯃꯔꯤꯐꯨꯗꯨꯗꯤ ꯆꯪꯍꯟꯗꯧ ꯃꯥꯟꯗꯦꯕ ꯊꯕꯛ
ꯎꯝ
ꯑꯩꯈꯣꯏꯗꯑꯣꯏꯅ ꯄꯩꯁꯥ ꯇꯤꯡꯒꯠꯅ ꯃꯥꯡꯍꯜꯂꯒ ꯊꯕꯛꯛꯇꯧ ꯑꯩꯅ ꯆꯪꯒꯅꯨ ꯍꯥꯏꯩꯅ ꯉꯥꯡꯉꯦꯕ
ꯎꯝ ꯆꯨꯝꯃꯦ ꯑꯗꯨꯁꯨ ꯑꯗꯨ ꯑꯗꯨꯕꯨꯗꯤ ꯑꯃꯨꯛ ꯈꯤꯇꯪ ꯅꯠꯇ꯭ꯔ ꯍꯥꯏꯗꯤ ꯅꯨꯄꯥꯅ ꯄꯨꯂꯞ ꯅꯨꯄꯥ ꯑꯣꯏꯔꯅꯤꯅ
ꯎꯝ ꯑꯩꯅ ꯍꯥꯏꯕ ꯊꯕꯛꯇꯨ ꯑꯩꯅ ꯂꯥꯛ ꯑꯍꯨꯝꯃꯨꯛꯀ ꯑꯣꯏꯕ ꯑꯣꯏꯔꯗꯤ ꯑꯩ ꯑꯗꯨꯝ ꯊꯕꯛ ꯆꯪꯒꯦꯅ ꯍꯥꯏꯕ ꯀꯩꯗ ꯑꯩꯅ ꯂꯥꯏꯔꯤꯛ ꯇꯝꯍꯜꯂꯤꯁꯦ ꯊꯕꯛ ꯆꯪꯕ ꯅꯠꯇꯦ
ꯎꯝ ꯍꯣꯏ ꯑꯗꯨꯕꯨꯖꯤꯛ ꯂꯥꯏꯔꯤꯛ ꯇꯝꯕ ꯈꯨꯗꯤꯡꯃꯛ ꯊꯕꯛ ꯀꯩꯅꯣ ꯍꯥꯏꯗꯤ ꯀꯩꯅꯣ ꯇꯧꯕ ꯍꯥꯏꯗꯤ
ꯃꯣꯏꯅ ꯃꯣꯏꯅ ꯍꯥꯏꯁꯦ ꯃꯣꯏꯅ ꯍꯥꯏꯁꯦ ꯊꯕꯛ ꯆꯪꯗꯕꯤ ꯌꯨꯝꯗ ꯂꯩꯌ ꯍꯥꯕ ꯅꯠꯇꯦꯕꯀꯣ
ꯎꯝ
ꯃꯣꯏ ꯃꯣꯏ ꯃꯣꯏ ꯈꯟꯖꯕ ꯋꯥꯈꯜ ꯀꯌꯥ ꯂꯩꯕ ꯃꯥꯜꯂꯦ ꯍꯥꯏꯗꯤ ꯃꯣꯏꯅ ꯄꯩꯁꯥ ꯇꯥꯗ꯭ꯔꯤꯉꯩꯗ ꯃꯇꯝ ꯂꯩꯇ꯭ꯔꯕꯅꯤꯅ ꯑꯩꯉꯣꯟꯗ ꯃꯣꯏꯒꯤ ꯃꯇꯝꯗꯣ ꯑꯩꯉꯣꯟ ꯀ ꯊꯣꯛꯑꯒ ꯄꯩꯁꯥꯗꯨ ꯃꯣꯏꯅ ꯁꯤꯜꯂꯒ ꯏꯗꯣ ꯊꯕꯛ ꯇꯧꯍꯟꯗꯣꯏꯒꯤ ꯑ ꯍꯂꯣ ꯇꯥꯛꯇꯤꯌꯦ ꯂꯩꯔꯤꯁꯤꯗꯤ